ꯍꯜꯂꯣ ꯍꯜꯂꯣ ꯎꯝ ꯍꯜꯂꯣ ꯍꯜꯂꯣ ꯇꯥꯕ꯭ꯔꯣ ꯍꯜꯂꯣ ꯀꯩꯅꫭ ꯇꯥꯗꯅꯤ
ꯍꯜꯂꫭ
ꯍꯜꯂꯣ ꯎꯝ ꯇꯥꯏꯒꯣ ꯇꯥꯏ ꯇꯥꯏ ꯍꯧꯖꯤꯛꯕꯨꯗꯤ ꯉꯁꯥꯏꯗꯣ ꯇꯥꯗ꯭ꯔꯕ
ꯑꯣ ꯑꯩꯗꯤ ꯑꯗꯨꯝ ꯂꯦꯞꯄꯒ ꯂꯩꯌꯦ
ꯂꯦꯕꯒ ꯀꯅꯥꯈꯣꯏꯒ ꯌꯨꯝꯗꯔꯣ
ꯑꯩꯗꯣ ꯌꯨꯝꯗ ꯂꯩꯇꯦ
ꯑꯣ ꯀꯥꯏꯗ ꯂꯩꯔꯤꯅꯣ
ꯑꯩꯁꯦ ꯔꯦꯟꯗ ꯂꯩꯌꯦ
ꯎ ꯅꯨꯡꯉꯥꯏꯔꯤꯕꯣ
ꯅꯨꯡꯉꯥꯏꯔꯤꯌꯦ
ꯀꯃꯥꯏꯅ ꯇꯧ ꯑꯣ ꯀꯃꯥꯏꯅ ꯇꯧꯔꯒꯦ ꯍꯟꯗꯛꯀꯥꯟꯗꯤ ꯀꯃꯥꯏꯅ ꯇꯧꯅꯔꯒꯦ ꯍꯟꯗꯛꯇꯤ
ꯀꯩꯕ
ꯇ ꯇꯨꯝꯗꯧꯔꯤꯒꯦ ꯍꯟꯗ
ꯅꯪꯁꯦ ꯔꯣꯡꯃꯩꯔꯥ
ꯑꯩꯔꯣ ꯅꯠꯇꯦ ꯔꯣꯡꯃꯩ ꯅꯠꯇꯦ
ꯀꯔꯤ ꯀꯔꯤ ꯑꯣꯏꯖꯥꯠꯅꯣ ꯑꯗꯨꯗꯤ
ꯀꯩ ꯃꯥꯟꯕ꯭ꯔꯥ ꯀꯩ ꯖꯥꯇꯤ ꯃꯥꯟꯕ꯭ꯔꯥ
ꯔꯪꯡꯃꯩ ꯅꯠꯇꯦ ꯍꯥꯏꯔꯗꯤ ꯋꯥ ꯈꯔ ꯉꯥꯡꯂꯛꯑꯣꯅꯦ
ꯑꯗꯨꯅꯦ ꯑꯦꯁ ꯀꯕꯨꯏꯗꯤ ꯅꯠꯇꯦꯍꯦ
ꯃꯩꯇꯩꯁꯨ ꯅꯠꯇꯦ ꯁꯤꯁꯦ
ꯑꯩꯈꯣꯏ ꯒꯨꯔꯨꯞꯁꯤꯗ ꯃꯩꯇꯩꯁꯨ ꯌꯥꯎꯁꯨ ꯌꯥꯎꯗ꯭ꯔꯒ
ꯌꯥꯎꯋꯦꯍꯦ
ꯌꯥꯎꯗꯦ ꯑꯩꯉꯣꯟ ꯑꯩ ꯑꯩꯒꯤꯗꯤ ꯌꯥꯎꯗꯦꯗ
ꯅꯪ ꯊꯦꯡꯅꯗꯕ
ꯑꯗꯨꯗꯤ ꯆꯤꯔꯨ ꯃꯥꯜꯂꯦ
ꯑꯩꯔꯣ
ꯑꯥ
ꯎꯝ ꯌꯥꯔꯦ ꯈꯔ ꯋꯥꯠꯂꯤ
ꯃꯁ ꯀꯔꯤ ꯑꯣꯏꯕ ꯖꯥꯠꯂ ꯇꯥꯡꯈꯨꯜ
ꯇꯥꯡꯈꯣꯜꯁꯨ ꯅꯠꯇꯦ ꯑꯩ ꯀꯩꯅꯣ ꯅꯠꯇꯦ ꯇ꯭ꯔꯥꯏꯕꯦꯜ ꯅꯠꯇꯦ
ꯑꯗꯨꯗꯤ ꯀꯔꯤꯅꯣ ꯄꯥꯉꯜꯂꯥ ꯄꯥꯉꯜꯂꯥ
ꯇ꯭ꯔꯥꯏꯕꯦꯜ ꯃꯥꯟꯕ꯭ꯔꯣꯕ ꯅꯠꯇꯦ ꯑꯩ ꯇ꯭ꯔꯥꯏꯕꯔ ꯃꯥꯟꯕ꯭ꯔꯣ ꯍꯥꯏꯕꯅꯤꯗ
ꯃꯥꯜꯂꯦ ꯅꯪꯒꯤ ꯅꯪꯒꯤ ꯃꯤꯡꯁꯨ ꯀꯩꯅꯣ ꯇꯧꯕꯗꯨꯗꯤ
ꯑꯩ ꯃꯤꯡꯗꯤ ꯑꯩ ꯑꯗꯨꯗꯤ ꯑꯩꯒꯤ ꯃꯤꯡ ꯅꯠꯁꯨ ꯅꯠꯇ꯭ꯔꯒ ꯑꯇꯣꯞꯄꯒꯤ ꯅꯝꯕꯔꯅꯤꯅꯦ ꯁꯤꯁꯦ ꯑꯇꯣꯞꯄ ꯐꯣꯟꯗ ꯇꯧꯕꯅꯤꯅꯦ
ꯑꯗꯨꯗꯤ ꯃꯩꯇꯩꯔꯣ
ꯑꯇꯩ ꯃꯥꯟꯕ꯭ꯔꯥ
ꯈꯪꯗꯦ ꯀꯣꯛ ꯉꯥꯎꯍꯜꯂꯦ ꯅꯪꯅ ꯑꯩꯉꯣꯟꯗ
ꯏꯁ ꯑꯗꯨꯗ ꯀꯣꯛ ꯉꯥꯎꯅꯤꯉꯥꯏ ꯂꯩꯇꯦꯍꯦ
ꯑꯃ ꯍꯥꯏꯔꯦ ꯅꯠꯇꯦ ꯍꯥꯏ ꯑꯃ ꯍꯥꯏꯔꯦ ꯅꯠꯇꯦ ꯍꯥꯏꯌꯦ ꯄꯥꯉꯟꯂ ꯍꯥꯏꯁꯨ ꯅꯠꯇꯦ ꯍꯥꯏꯌꯦ
ꯅꯨꯡꯉꯥꯏꯔꯤꯀꯣ ꯅꯪꯁꯦ
ꯑꯗꯣ ꯍꯥꯏꯔꯛꯑꯣ
ꯅꯣꯡ ꯐꯥꯗꯣꯛ ꯅꯪ ꯐꯇꯣꯛꯁꯨ ꯀꯣꯜꯁꯨ ꯇꯧꯔꯛꯇꯦ ꯀꯩꯗꯧꯔꯒꯦ ꯃꯤꯁ ꯇꯧꯗ꯭ꯔꯕ꯭ꯔꯣ
ꯉꯥꯏꯈꯣ ꯅꯪ ꯑꯩꯈꯣꯏꯅꯤ ꯀꯣꯜ ꯉꯥꯡꯅꯈ꯭ꯔꯕ꯭ꯔꯣ
ꯑꯦ ꯅꯍꯥꯟꯈꯩ ꯄꯨꯜꯂꯝꯃꯤꯗꯨꯗꯤ ꯍꯣꯏ ꯎꯝ ꯈꯪꯗ꯭ꯔꯕꯣ ꯅꯪ ꯏꯁ ꯀꯥꯎꯕꯨ ꯀꯥꯎꯊꯣꯛꯈ꯭ꯔꯦ ꯍꯦ ꯅꯪꯁꯦ ꯌꯥꯏꯍꯦ
ꯀꯩꯅꯣ ꯅꯪ ꯌꯥꯝ ꯈꯪꯅ ꯉꯥꯡꯂꯛꯗꯨꯅ ꯅꯪ ꯀꯅꯥꯅꯣ ꯍꯥꯏꯕ ꯍꯥꯏꯔꯣ
ꯅꯍꯥꯟꯈꯩ ꯑꯩꯈꯣꯏ ꯁ꯭ꯀꯨꯜ ꯀꯥꯃꯤꯟꯅꯩꯩꯗꯨꯗꯤ
ꯑꯩꯩꯅ ꯁꯀꯨꯜ ꯀꯥꯃꯤꯅꯩ ꯑꯃꯨꯛ ꯍꯥꯏꯔꯦ
ꯍꯣꯏ ꯑꯗꯨ ꯑꯦ ꯅꯪ ꯑꯩ ꯀꯥꯎꯈ꯭ꯔꯕꯣ ꯅꯪ ꯑꯩ
ꯅꯪꯒꯤꯗꯣ ꯃꯤ ꯑꯣꯟꯅꯔꯝꯒꯅꯤꯌꯦ
ꯅꯠꯇꯦꯅꯦ ꯑꯩ ꯈꯪꯅꯕꯒꯤ ꯀꯣꯜ ꯇꯧꯔꯛꯄꯅꯤꯅꯦ ꯀꯩ ꯑꯣ ꯑꯣ ꯑꯩ ꯅꯪ ꯑꯩ ꯅꯝꯕꯔ ꯃꯥꯡꯈ꯭ꯔꯕ꯭ꯔꯥ ꯑꯗꯨꯗꯤ
ꯈꯅꯕ ꯐꯅꯦ ꯑꯦꯅꯤ ꯅꯪ ꯐꯖꯩꯅꯦ
ꯑꯩ ꯑꯁ ꯑꯩ ꯅꯪ ꯅꯝꯕꯔꯗꯨꯗꯤ ꯑꯩ ꯊꯥꯏꯅꯒꯤ ꯅꯝꯕꯔ ꯅꯪ ꯑꯩꯅ ꯑꯩ ꯅꯝꯕꯔꯗꯣ ꯊꯥꯏꯅꯒꯤ ꯅꯝꯕꯔꯗꯨꯅꯦ ꯑꯩꯈꯣꯏ ꯏꯚꯟꯅꯤ ꯍꯥꯟꯅ ꯄꯨꯜꯂꯝꯃꯀꯥꯟꯗ ꯄꯥꯎ ꯐꯥꯎꯅꯕ ꯅꯝꯕꯔꯗꯨꯅꯤꯅꯦ ꯍꯧꯖꯤꯛ ꯑꯩ ꯀꯣꯜ ꯇꯧꯔꯛꯄꯗꯣ
ꯀꯔꯤꯅꯣ ꯀꯅꯥꯅꯣ ꯅꯪ
ꯑꯣ ꯅꯪꯁꯦ ꯌꯥꯏꯍꯦꯀꯣ ꯅꯃꯥꯟꯅꯕꯗ ꯑꯗꯨꯃꯥꯏꯅ ꯀꯥꯎꯈ꯭ꯔꯗꯤ ꯏꯁ
ꯑꯗ ꯅꯪꯒꯤ ꯃꯤꯡ ꯅꯪꯒꯤ ꯃꯤꯡꯗꯣ ꯑꯝꯇ ꯍꯥꯏꯔꯕꯁꯦ
ꯑꯁꯦꯡꯕ ꯍꯥꯏꯒ ꯅꯪ
ꯑꯩ ꯑꯩ ꯀꯗꯥꯏꯗꯒꯤꯔ ꯑꯗꯨꯗꯤ
ꯑꯁ ꯑꯗꯨꯗꯤ ꯑꯗꯨ ꯍꯪꯉꯤ ꯂꯣꯏ ꯈꯪꯉꯦ ꯑꯩ ꯑꯗꯨ ꯍꯥꯏꯕ ꯅꯠꯇꯦ ꯍꯧꯖꯤꯛ ꯍꯥꯏꯒꯗꯕ ꯅꯠꯇꯦꯕ ꯍꯧꯖꯤꯛ ꯍꯥꯏꯗꯕ ꯃꯇꯝ ꯅꯠꯇꯦꯕ ꯀꯣꯟꯅ ꯍꯥꯏꯔꯛꯀꯦ ꯑꯗꯨꯗꯣ ꯎꯝ ꯑꯦ ꯑꯩꯗꯤ ꯈꯪꯦ ꯀꯣꯜ ꯇꯧꯔꯛꯛꯇꯄꯅꯤ ꯈꯪꯗꯦꯗꯤ ꯀꯃꯥꯏꯅ ꯀꯣꯜ ꯇꯧꯔꯛꯇ ꯅꯪ ꯈꯪꯗ꯭ꯔꯗꯤ ꯑꯩ ꯅꯝꯕꯔ ꯅꯪ ꯅꯝꯕ
ꯀꯔꯤꯅꯣ ꯁꯤ ꯀꯅꯥ
ꯅꯪꯁꯦ ꯀꯣꯛ ꯉꯍꯥꯎꯔꯤꯍꯦ ꯉꯥꯎꯅꯨ ꯉꯥꯎꯅꯨ ꯏꯃꯥꯟꯅꯕꯅꯤꯅꯦ ꯅꯍꯥꯟ ꯑꯩꯈꯣꯏ ꯏꯁ꯭ꯀꯨꯜ ꯆꯠꯃꯤꯟꯅꯕꯗꯣ
ꯍꯥꯏꯁ꯭ꯀꯨꯜꯗ
ꯍꯥꯏꯁ꯭ꯀꯨꯜꯗ ꯍꯣꯏ ꯅꫭꯡꯐꯥꯗꫭꯛꯁꯨ ꯅꯪ ꯀꯣꯜ ꯇꯧꯔꯛꯇꯕꯒꯤ ꯑꯩ ꯀꯣꯜ ꯇꯧꯔꯛꯄꯅꯦ ꯉꯁꯤ
ꯍꯥꯏꯁ꯭ꯀꯨꯜ ꯀꯗꯥꯏꯗ ꯇꯝꯕ ꯑꯈꯣꯏꯅꯤ
ꯑꯁ ꯌꯥꯔꯦ ꯅꯪ ꯀꫭꯏꯁꯟꯁꯨ ꯑꯁ ꯑ ꯀꯅꯥꯈꯣꯏꯒ ꯂꯩꯔꯤꯔꯣ ꯍꯧꯖꯤꯛꯇꯤ ꯅꯊꯟ ꯂꯩꯔꯤꯔꯣ
ꯑꯁ ꯉꯥꯏꯌꯨ ꯑꯩ ꯈꯨꯝꯒ ꯈꯨꯝꯅꯤꯡꯗꯤ ꯅꯪ ꯀꯅꯥꯅꫭꯕ
ꯑꯣ ꯀꯅꯥꯅꯣ ꯈꯪꯉꯤ ꯅꯪꯁꯨ ꯀꯩ ꯏꯟꯁꯥꯡ ꯑꯁ ꯃꯤꯡ ꯍꯥꯏꯔꫭꯏ ꯀꯥꯏꯏꯗꯩ ꯅꯪꯁꯨ
ꯀꯔꯤꯅꯣ ꯅꯪ ꯃꯤꯉꯥꯏꯌꯣ ꯍꯥꯏꯔꯒ ꯑꯗꯨꯛ ꯌꯥꯝꯅ ꯍꯥꯏꯅꯤꯡꯗ꯭ꯔꯤꯗꫭ
ꯃꯣꯔꯤꯌꯥꯟ ꯗꯤꯀꫭ ꯊꯥꯏꯅꯒꯤ ꯊꯥꯏꯅꯗꯤ ꯃꯦꯃꯣꯔꯤꯗꯤ ꯌꯥꯝ ꯀꯩꯅꯣ ꯇꯧꯔꯝꯕ ꯅꯠꯇ꯭ꯔꯣꯅꯦ ꯌꯥꯝ ꯐꯥꯔꯝꯈꯤꯗꯥꯏꯅꯦ
ꯑꯁ ꯀꯣꯛꯀ ꯉꯥꯎꯈꯠꯂꯛꯑꯦꯗ ꯅꯪꯒ ꯋꯥꯔꯤ ꯁꯥꯕꯁꯤꯗꯤ
ꯀꯩ ꯏꯟꯁꯥꯡ ꯆꯥꯗꯣꯏꯕ ꯉꯁꯤ
ꯍꯥꯥ
ꯀꯩ ꯃꯊꯦꯜ ꯆꯥꯗꯣꯏꯅꯣ ꯉꯁꯤꯗꯤ
ꯅꯪ ꯇꯔꯥꯎꯔꯥ
ꯍꯥꯥ
ꯅꯪ ꯇꯔꯥꯎꯔꯕ
ꯇꯔꯥꯎ ꯑꯁ ꯅꯠꯇꯦꯅꯦ
ꯃꯔꯤꯡꯂꯥ
ꯅꯠꯇꯦ ꯃꯔꯤꯡꯁꯨ ꯅꯠꯇꯦ ꯀꯣꯟꯅ ꯍꯥꯏꯔꯛꯈꯤꯅꯦ ꯑꯗꯨꯗꯣ ꯑꯩ ꯍꯦꯛ ꯍꯥꯏꯕ ꯀꯥꯟꯗ ꯅꯪ ꯈꯪꯕꯅꯦꯕ
ꯃꯩꯇꯩꯔꯥ
ꯃꯩꯇꯩꯅꯦ ꯃꯩꯇꯩꯅꯦ ꯑꯁꯦꯡꯕ ꯃꯩꯇꯩ
ꯍꯥꯥ
ꯑꯁꯤꯡꯕ ꯃꯩꯇꯩꯅꯤ
ꯀꯔꯤ
ꯀꯩ ꯃꯊꯦꯜ ꯆꯥꯗꯣꯏꯅꯣ ꯍꯥꯏꯕ ꯉꯁꯦ ꯍꯝ
ꯀꯩ ꯍꯥꯏꯅꯣ
ꯀꯩ ꯃꯊꯦꯜ ꯀꯩ ꯏꯟꯁꯥꯡ ꯆꯥꯗꯣꯏꯅꯣ ꯍꯥꯏꯕ ꯉꯁꯤ ꯑꯍꯤꯡ
ꯈꯪꯗꯤ ꯀꯔꯤ ꯆꯥꯗꯨꯏꯅꫭ ꯃꯦꯁꯤꯁꯇ ꯃꯦꯁꯤꯁꯇ ꯍꯥꯏꯔꯛꯑꯣꯅꯦ ꯍꯧꯖꯤꯛ ꯃꯦꯁꯦꯁꯇ ꯑꯃꯝꯇ ꯊꯥꯔꯛꯑꯣ
ꯎꯝ ꯊꯔꯛꯄ ꯌꯥꯗꯦ ꯐꫭꯜ ꯀꯣꯜ ꯇꯧꯕ ꯀꯥꯟꯗ ꯑꯩ ꯐꯣꯟ ꯃꯦꯁꯦꯁ ꯀꯨꯝꯕ ꯊꯥꯕ ꯍꯩꯇ꯭ꯔꯕꯅꯤꯀꯣ ꯈꯪꯗꯔꫭ ꯅꯪ
ꯃꯆꯤꯟ ꯇꯤꯈ꯭ꯔꯕ ꯃꯤꯅꯦ ꯑꯩꯉꯣꯟꯗ ꯈꯥꯏꯒꯦ ꯌꯧꯅ ꯈꯥꯏꯔꯒ
ꯑꯁ ꯑꯁ ꯑꯁ ꯁꯦꯡꯅ ꯍꯥꯏꯗꯅ ꯑꯗꯨꯁꯨ ꯅꯨꯡꯉꯥꯏꯇꯗꯅ ꯀꯣꯜ ꯇꯧꯕ ꯀꯥꯟꯗꯨꯗ ꯃꯤꯗꯨ ꯃꯤꯗ ꯀꯣꯜ ꯇꯧꯕ ꯀꯥꯟꯗꯨꯗ ꯑꯗꯨꯝ ꯐꯣꯟꯗꯨꯗ
ꯀꯩꯗꯧꯕꯩꯒꯤ ꯀꯩꯗꯧꯕꯩꯒꯤꯅꯣꯕ ꯅꯪ ꯑꯗꯨꯛ ꯌꯥꯝ ꯈꯥꯏꯔꯤꯗꯨꯅ
ꯍꯥꯏꯥꯏꯕ ꯅꯠꯇꯦꯅꯦ ꯈꯪꯅꯥ ꯇꯧꯔꯛꯄꯅꯤꯅ ꯅꯪꯅ ꯁꯦꯟꯁ ꯇꯣꯉꯥꯟꯅ ꯂꯧꯔꯦ
ꯅꯪꯁꯦ ꯀꯅꯥ ꯑꯣꯏꯕꯖꯥꯠꯅꯣ ꯍꯥꯏꯕ ꯑꯩꯒꯤ ꯐ꯭ꯔꯦꯟ ꯑꯣꯏꯔꯗꯤ ꯌꯥꯝ ꯈꯪꯅꯤꯡꯉꯦ ꯑꯩꯒꯤ ꯐ꯭ꯔꯦꯟ ꯈꯣꯏꯒ ꯄꯥꯎ ꯐꯥꯎꯅꯗꯕ ꯄꯤꯔꯦ ꯑꯗꯨꯅ ꯑꯩꯒꯤ ꯐ꯭ꯔꯦꯟꯅ ꯍꯥꯏꯕꯗꯨꯗ ꯌꯥꯝ ꯈꯪꯅꯤꯡꯉꯤ
ꯍꯣꯏ ꯑꯗꯨꯅꯤ ꯏ ꯅꯣꯡ ꯐꯣꯇꯣꯛ ꯀ ꯀꯧ ꯇꯧꯔꯛꯇ ꯑꯩꯒꯤ
ꯑꯁ ꯅꯣꯡ ꯐꯗ ꯀꯣꯜ ꯇꯧꯔꯛ
ꯑꯩꯅ ꯇꯧꯔꯛꯇ꯭ꯔꯗꯤ ꯅꯪꯗꯤ ꯑꯗꯨꯗꯤ ꯇꯧꯔꯛꯂꯣꯏꯅꯦ ꯑꯗꯨꯗꯤ ꯅꯝꯕꯔꯁꯨ ꯍꯧꯖꯤꯛꯀꯤ ꯃꯑꯣꯡꯕꯨꯗꯤ ꯍꯣꯡꯅꯕꯁꯨ ꯀꯩꯁꯨ ꯂꯩꯔꯝꯗꯦ ꯅ ꯃꯣꯏꯅ ꯀꯣ ꯑꯗꯣꯟ ꯅꯝꯕꯔꯣ ꯀꯨꯣꯏꯅ ꯂꯥꯛꯑꯦꯕ ꯍꯧꯖꯤꯛꯀꯥꯎ ꯂꯥꯛꯄꯗꯣ ꯅꯠꯇ꯭ꯔꯥ
ꯑꯩꯗꯤ ꯁꯤ ꯁꯤꯝ ꯂꯧꯕꯗꯤ ꯀꯨꯏꯗ꯭ꯔꯤꯌꯦꯦ ꯅꯍꯥꯟ ꯈꯛꯇ ꯀꯨꯏꯗ꯭ꯔꯦ ꯑꯩꯅ ꯂꯧꯕ
ꯃ ꯀꯩ ꯀ ꯑ ꯋꯥꯔꯤꯔꯦ ꯍꯌꯦ ꯉꯁꯤ ꯑ ꯅꯣꯏꯔꯣꯝꯗꯗꯤ ꯅꯣꯡ ꯆꯨꯗ꯭ꯔꯕ꯭ꯔꯣ ꯉꯁꯥꯏꯗꯣ
ꯆꯨꯏꯅ
ꯑ
ꯆꯨꯋꯦ
ꯅꯪ ꯀꯠꯅ ꯇꯥꯔꯒ ꯀꯥꯗꯤ ꯀꯟ ꯊꯥꯖꯌꯥ
ꯇꯖꯤꯦ
ꯀꯣꯏ ꯣꯨꯗꯤ ꯌꯥꯂꯦ
ꯑꯩꯈꯣꯏꯔꯣꯝꯗꯒꯤ ꯍꯥꯏꯕꯗꯤ ꯀꯔꯤ ꯂꯝꯝꯅꯕ
ꯃꯈꯣꯏꯗꯤ ꯐꯣꯟ ꯀꯩꯅꯣ ꯅꯦꯠꯁ ꯄꯥꯏꯕ ꯌꯥꯗ꯭ꯔꯕꯅꯤꯅ ꯅꯣꯡ ꯀ ꯇꯝꯂꯝꯅꯤꯒꯦꯀꯣ ꯃꯁꯥꯗꯣ
ꯑ ꯅꯪꯎ ꯅꯨꯄꯥꯈꯣꯏꯗ ꯅꯨꯡꯉꯥꯏꯔꯤꯕ꯭ꯔꯥ ꯃꯣꯏꯁꯦ
ꯀꯩꯅꯣ ꯏꯅꯥꯎ ꯅꯨꯨꯄꯥ ꯍꯨꯣꯏ ꯍꯥꯏꯁꯤꯅ ꯀꯅꯥ ꯏꯅꯥꯎ ꯅꯨꯄꯥꯅꯣ
ꯆꯒ ꯈ ꯎꯝ ꯊꯖ ꯈꯪꯗꯕ ꯇꯥꯏ ꯇꯧ
ꯏꯅꯥꯎꯅꯨꯄꯥ ꯀꯗꯥꯏꯗꯒꯤ ꯏꯅꯥꯎꯅꯨꯄꯥ ꯂꯩꯕꯅꯣ
ꯑ ꯑꯗꯨꯅꯃ ꯅꯨꯄꯥ ꯍꯣꯏꯗꯦ ꯏꯃꯥ ꯅꯨꯄꯥ ꯍꯣꯏꯗꯦ ꯅꯨꯡꯉꯥꯏꯔꯤꯕꯔꯤꯕ ꯃꯣꯏꯁꯦ
ꯅꯨꯡꯉꯥꯏꯔꯤ
ꯍꯗꯤ ꯀ ꯑꯗꯨ ꯑꯣꯏꯗꯤ ꯑꯥꯗꯤ ꯂꯩꯕ꯭ꯔꯥ ꯃꯣꯏꯗꯤ ꯑꯗꯨ ꯂꯩꯕ꯭ꯔꯣ
ꯈꯨꯟꯗ ꯂꯩꯌꯦ
ꯑꯣꯝ ꯃ ꯑꯩ ꯔꯣꯡꯃꯩꯅꯣꯏ ꯔꯣꯡꯃꯩ ꯅꯠꯇꯦ ꯔꯣꯡꯃꯩ ꯅꯠꯇꯦ ꯑꯗꯨ ꯅꯠꯇꯦ ꯑꯩ ꯃꯤꯡꯗꯨ ꯌꯦꯡꯉꯣꯗꯅ ꯃꯨꯟꯅ ꯌꯦꯡꯉꯣꯗꯅ ꯑꯩ ꯊ꯭ꯔꯨ ꯀꯣꯂꯔꯗ ꯌꯦꯡꯉꯣꯗꯅ ꯑꯩꯒꯤ ꯃꯤꯡꯗ ꯑꯣꯏꯔꯣ ꯀꯕꯨꯏꯒꯤ ꯃꯤꯡ ꯅꯠꯇꯦꯅꯦ
ꯑꯁ ꯑꯩ ꯀꯣ ꯉꯥꯎꯔꯦ ꯀꯔꯝꯕꯒꯤ ꯏꯁꯇꯥꯏꯜꯒꯤ ꯃꯤꯔ ꯑꯩ ꯋꯥ ꯌꯥꯝ ꯉꯥꯡꯒꯟꯕ ꯃꯤꯅꯤ ꯀꯣ ꯑꯩ ꯅꯪꯒ ꯋꯥꯔꯤ ꯁꯅꯝꯕꯗꯒꯤ ꯋꯥ ꯉꯥꯡꯅꯉꯥꯏꯒꯤ ꯈꯪꯕ꯭ꯔ
ꯑ ꯑ ꯉ ꯈꯛꯇꯪ ꯀꯣ ꯇꯧꯕꯗꯨꯗ ꯅꯪꯅ ꯑꯩꯉꯣꯟ ꯑꯣꯏꯅ ꯋꯥꯍꯜꯂꯦ ꯅꯪꯅ ꯃꯔꯣꯟ ꯑꯃ
ꯅꯨꯡꯉꯥꯏ ꯅꯨꯡꯉꯥꯏꯅ ꯋꯥꯔꯤ ꯁꯥꯕꯤꯒꯗ꯭ꯔꯅ ꯈꯟꯕꯗꯨꯗ ꯅꯪꯅꯠ
ꯑꯗꯨꯕꯨ ꯍꯥꯏꯕ ꯅꯪꯅ ꯑꯩꯅ ꯅꯨꯡꯉꯥꯏꯅ ꯋꯥꯔꯤ ꯁꯥꯕꯤꯒꯦꯅ ꯋꯥꯔꯤꯗꯣ ꯑꯦ ꯁꯥꯕꯤꯒꯦꯅ ꯈꯜꯂꯝꯕꯅꯦꯕ ꯑꯗꯨꯗ ꯅꯪꯗꯣ ꯑꯗꯨꯝ ꯑꯩꯉꯣꯟꯗ ꯅꯪ ꯑꯗꯣ ꯑꯩ ꯈꯪꯉꯤ ꯅꯃꯥꯟꯅꯕꯅꯤ ꯈꯨꯠꯅ ꯍꯥꯏ ꯁ꯭ꯀꯨꯜꯗ ꯀꯠꯂꯤꯒ꯭ꯔꯥ ꯑ ꯉꯥꯡꯕꯗꯨꯗ ꯑꯩꯁꯨ ꯀꯅꯥ ꯑꯣꯏꯕ ꯖꯥꯠꯂꯥ ꯈꯪꯅꯤꯡꯕꯒꯤ ꯄꯨꯔꯥ ꯑꯩꯒꯤ ꯀꯣꯛꯇ ꯀꯔꯤꯁꯨ ꯊꯝꯂꯛ
ꯑꯩ ꯍꯦꯛ ꯀꯣꯜ ꯇꯧꯔꯛꯄꯗꯨꯗ ꯅꯪꯅ ꯁꯨꯝ ꯑꯟꯣꯟ ꯅꯝꯕꯔ ꯂꯥꯛꯄ ꯃꯤ ꯈꯪꯅꯗꯕ ꯁꯨꯝ ꯈꯪꯅꯗꯕ ꯃꯤ ꯣ ꯇꯧꯔꯛꯄ ꯒꯤ ꯇꯥꯏꯞꯇ ꯇꯧꯕꯗꯨꯗ ꯗꯤꯗ ꯏꯦ ꯍꯗꯀꯦ ꯃ ꯗ ꯀ ꯍꯗ ꯁꯖꯁꯨ ꯐꯌꯥ ꯁꯖꯁꯨ ꯐꯌꯥ ꯁꯅ ꯅ
ꯌꯥꯝ ꯀꯥꯏꯌꯦꯦ
ꯑ ꯂꯥꯛꯔ ꯑꯗꯨꯗ ꯔꯒꯤ ꯑꯗꯨ ꯑꯗꯨꯗꯤ
ꯅꯠꯇꯦ ꯑꯗꯨꯝ ꯆꯝ ꯋꯥꯔꯤꯔꯤꯁ ꯅꯝꯕ ꯌꯥꯕꯗꯣ ꯑꯗꯨꯒ ꯅꯪꯅ ꯑꯩꯉꯣꯟꯗ ꯀ